ꯑ ꯇꯄ꯭ꯔꯣ
ꯇꯥꯏꯌꯦ ꯏꯆꯦ
ꯑꯁ ꯀꯩꯅꯣꯅꯦ ꯑꯁ ꯍꯧꯖꯤꯛꯀꯥꯟꯁꯤꯗꯤ ꯌꯥꯗ꯭ꯔꯦꯅꯦ
ꯏꯆꯦ ꯀꯩꯗꯧꯕ ꯌꯥꯎꯕꯤꯔꯒꯦ
ꯑꯩꯅ ꯍꯧꯖꯤꯛ ꯀꯥꯟꯁꯦ ꯑ ꯃꯥꯔꯀꯦꯠꯇ ꯇꯣꯔꯕꯣꯠꯁꯦ ꯌꯥꯝꯅ ꯗꯤꯃꯥꯟ ꯂꯩꯌꯦ ꯑꯩꯈꯣꯏꯒꯤ ꯆꯤꯟꯖꯥꯛꯇ ꯑ ꯈ꯭ꯋꯥꯏꯗꯒꯤ ꯁꯨꯝ ꯑꯅꯥꯕꯅꯁꯨ ꯆꯥꯕ ꯌꯥꯕ ꯑꯗꯒꯤ ꯅꯥꯗꯕꯖꯨ ꯅꯁꯨ ꯆꯥꯕ ꯌꯥꯕ ꯁꯦ ꯀꯩꯅꯣꯅ ꯁꯨꯝ ꯌꯦꯡꯕꯗ ꯇꯣꯔꯕꯣꯠꯁꯦ ꯑꯅꯥꯕ ꯃꯤꯅ ꯆꯥꯕꯗꯁꯨ ꯍꯛꯆꯥꯡꯗ ꯌꯥꯝꯅ ꯀꯥꯟꯅꯕ ꯄꯤꯗꯅ ꯌꯥꯝ ꯐꯗꯅ
ꯃꯥꯅꯦ ꯏꯆꯦ
ꯑꯗꯨꯒꯤ ꯑꯗꯨꯃꯥꯏꯅ ꯇꯧꯕꯅꯤꯅ ꯑꯩꯅ ꯍꯟꯗꯛꯁꯦ ꯇꯣꯔꯕꯣꯠꯁꯦ ꯑꯥ ꯊꯥꯒꯦ ꯑꯩꯈꯣꯏꯒꯤ ꯑꯥ ꯍꯥꯏꯕ꯭ꯔꯤꯠꯀꯤꯗꯣ
ꯑꯥ
ꯑꯗꯨꯗꯣ ꯊꯥꯕꯅꯦꯕ ꯈꯔ
ꯑꯥ
ꯑꯩꯅ ꯀꯩꯅꯣꯒꯤꯁꯤꯗ ꯑ ꯑꯉꯟꯕ ꯒꯤꯁꯤꯗ ꯄꯨꯊꯣꯛ ꯀꯦꯅꯀꯣ
ꯎꯝ
ꯑꯁ ꯑꯗꯨ ꯈꯪꯗꯦꯅꯦ ꯑꯩꯁꯨ ꯀꯔꯝ ꯊꯣꯛ ꯑꯣꯏꯗꯣꯏ ꯊꯣꯛ ꯇꯣꯏꯅꯣ ꯇꯧꯔꯤꯁꯦ ꯒ꯭ꯌꯥꯟ ꯇꯥꯔꯤꯌꯦ ꯍꯧꯖꯤꯛꯁꯦ ꯑ ꯇꯤꯟꯁꯦ ꯈꯔ ꯇꯥꯁꯟꯕ ꯍꯧꯔꯛꯑꯦꯕ ꯈꯣꯏꯒꯤ ꯃꯅꯥ ꯀꯣꯟꯁꯤꯟꯕꯤ ꯍꯥꯏꯕ꯭ꯔꯥ ꯀꯩꯅꯣ ꯈꯪꯗꯦ ꯅꯣ ꯑ ꯀꯩꯅꯣ ꯎꯝ ꯃꯅꯥ ꯀꯣꯟꯁꯤꯟꯕ ꯍꯣꯏꯀꯤ ꯅ ꯇꯣꯔꯣꯕꯣꯠꯀꯤ ꯃꯅꯥꯁꯤꯗ ꯀꯣꯟꯁꯤꯜꯂꯛꯄ ꯍꯥꯏꯇꯥꯔꯦ ꯉꯥꯡꯖꯜꯂꯒ
ꯑ
ꯑꯗꯨꯃꯥꯏꯅ ꯇꯧꯁꯤꯜꯂꯛ ꯄꯁꯤꯗ ꯑꯩꯁꯦ ꯃꯊꯥ ꯁꯥꯔꯤꯕ ꯑꯩꯅꯗꯤ ꯁꯣꯝꯗ ꯑ ꯀꯩꯅꯣ ꯇꯧꯒ꯭ꯔꯒ ꯎꯝ ꯑꯐꯕ ꯆꯤꯟꯖꯥꯛ ꯄꯨꯊꯣꯛꯀꯦꯅ ꯊꯧꯔꯥꯡ ꯇꯧꯔꯒ ꯇꯤꯟꯗꯣ ꯇꯥꯁꯜꯂꯛꯑꯗꯤ ꯑ ꯇꯤꯜ ꯍꯤꯗꯥꯛ ꯀꯩꯀꯥ ꯀꯥꯞꯄ ꯈꯣꯠꯄꯗꯨ ꯐꯕ ꯅꯠꯇꯦꯗꯅ
ꯑ ꯃꯥꯅꯦ
ꯑꯗꯨꯒꯤ ꯑꯩꯁꯦ ꯃꯊꯥ ꯁꯨꯃꯥꯏꯅ ꯁꯥꯔ ꯂꯩꯌꯦ ꯑꯗꯣ ꯅꯪ ꯁꯨꯝ ꯑꯈꯣꯏꯒꯤ ꯅꯦꯆꯔꯦꯜ ꯑꯣꯏꯕ ꯃꯑꯣꯡꯗ ꯇꯤꯜ ꯍꯤꯗꯥꯛ ꯀꯩꯀꯥ ꯊꯥꯛꯇꯕꯤꯗ ꯀꯔꯤ ꯀꯔꯤ ꯇꯧꯕ ꯌꯥꯕ ꯂꯩꯒꯦ ꯅꯪꯒ ꯁꯨꯝ ꯈꯪꯕ ꯂꯩꯕ꯭ꯔꯣ
ꯑꯩꯁꯦ ꯑꯩꯁꯦ ꯑ ꯃꯣꯏ ꯎꯝ ꯃꯈꯜ ꯃꯈꯜꯒꯤꯕꯨꯗꯤ ꯂꯩꯔꯝꯒꯅꯤꯕꯀꯣ ꯑꯗꯨꯗ ꯑꯩꯁꯦ ꯍꯥꯏꯗꯤ ꯄꯥꯛꯅꯕꯨꯗꯤ ꯈꯪꯗꯦ ꯑꯗꯣ ꯑꯩꯅ ꯁꯨꯝ ꯅꯍꯥꯟꯋꯥꯏ ꯇꯥꯖꯕꯗ ꯑꯈꯣꯏꯒꯤ ꯎꯠꯁꯦ ꯑꯩꯈꯣꯏꯒꯤ ꯄꯥꯝꯕꯤꯁꯤꯡꯗ ꯍꯥꯏꯗꯤ ꯑ ꯃꯅꯥ ꯃꯁꯤꯡ ꯊꯥꯕ ꯃꯇꯝꯗ ꯇꯤꯟꯒꯨꯝꯕ ꯇꯥꯁꯜꯂꯛꯄ ꯑꯗꯨꯃꯥꯏꯅ ꯃꯍꯤꯛ ꯃꯇꯥꯡ ꯆꯦꯜꯂꯛꯄꯁꯦ ꯑꯈꯣꯏꯅ ꯎꯠꯁꯦ ꯁꯤꯁꯦ ꯆꯥꯏꯁꯟꯕꯁꯦ ꯀꯩꯅꯣ ꯈꯔ ꯃ ꯈꯩꯗꯤ ꯀꯥꯟꯅꯩ ꯈꯔꯝꯈꯩꯗꯤ ꯐꯕ ꯉꯝꯃꯦꯅ ꯇꯥꯏꯑꯦꯕꯀꯣ ꯑꯗꯣ ꯑ
ꯎꯠꯁꯦ ꯑꯈꯣꯏꯒꯤ ꯀꯔꯝꯕ ꯎꯠ ꯑꯣꯏꯗꯣꯏꯅꯣ ꯆꯔꯨꯒꯤ ꯎꯠ ꯑꯣꯏꯗꯣꯏꯔꯥ ꯑ ꯅꯠꯇ꯭ꯔꯒ ꯑꯈꯣꯏꯒꯤ ꯑ ꯁꯨꯝ ꯑ ꯎ ꯀꯩꯀꯥ ꯁꯤꯡ ꯀꯩꯀꯥꯅ ꯃꯩ ꯊꯥꯕꯒꯤ ꯎꯠꯇꯨ ꯑꯣꯏꯗꯣꯏꯔ ꯀꯔꯝꯕ ꯎꯠ ꯑꯣꯏꯒꯦ
ꯎꯠꯁꯦ ꯆꯦ ꯍꯥꯏꯗꯤ ꯑ ꯑꯗꯨꯝ ꯎ ꯍꯥꯏꯗꯤ ꯍꯤꯡꯒꯣꯟ ꯃꯆꯥ ꯃꯆꯥ ꯃꯁꯨꯒꯤ ꯎꯟꯗꯤ ꯈꯣꯏꯒꯤ ꯆꯥꯛ ꯊꯣꯡꯕꯒꯤ ꯎꯠ ꯍꯥꯢꯗꯤ ꯁꯤꯡꯒꯤ ꯎꯠꯁꯦ ꯁꯤꯒꯨꯝꯕ ꯁꯤꯅꯕꯨꯗꯤ ꯑꯗꯨꯝ ꯇꯧꯅꯕꯁꯨ ꯌꯥꯎꯋꯦ ꯑꯗꯣ ꯍꯥꯏꯗꯤ ꯏꯆꯦꯒꯤꯗꯤ ꯍꯪꯒꯣꯜꯗ ꯑꯣꯏꯅ ꯆꯥꯎꯅ ꯇꯧꯔꯛꯀꯗꯕꯅꯤꯅ ꯑꯗꯒꯤ ꯑꯩꯈꯣꯏ ꯆꯔꯨꯒꯤ ꯎꯠꯁꯤꯅ ꯍꯦꯟꯅ ꯐꯒꯗꯕ ꯃꯥꯜꯂꯦ ꯑꯩꯈꯣꯏ ꯍꯥꯏꯗꯤ ꯍꯧꯖꯤꯛꯇꯤ ꯂꯧꯕꯨꯛꯇꯁꯨ ꯍꯥꯏꯗꯤ ꯂꯧ ꯌꯩꯅꯈꯤꯕꯒꯤ ꯒꯤ ꯀꯩꯅꯣ ꯆꯔꯨ ꯎꯀꯨ ꯄꯩꯔ ꯄꯩꯔ ꯊꯝꯕꯁꯤꯡꯗꯣ ꯈꯣꯏ ꯃꯩ ꯊꯥꯗꯣꯛꯄ ꯒꯨꯝꯕꯁꯨ ꯌꯥꯝ ꯇꯧꯅꯕꯅꯦꯕ ꯑꯗꯨꯅ ꯑꯗꯨꯒꯨꯝꯕꯒꯤ ꯍꯥꯏꯗꯤ ꯆꯔꯨ ꯑ ꯂꯕꯨꯛꯇ ꯍꯥꯏꯗꯤ ꯎꯠꯁꯨ ꯐꯅꯌꯥꯝ ꯑꯗꯨꯝ ꯄꯩꯔ ꯄꯩꯔꯒ ꯂꯩꯅꯕꯅꯦꯕ ꯑꯗꯣ ꯏꯆꯦꯅ ꯍꯥꯏꯗꯤ ꯊꯕꯛ ꯍꯥꯡꯕ ꯑꯃꯗ ꯅꯨꯡꯗꯤꯟꯗꯔ ꯀꯩꯅꯣ ꯉꯥꯏꯍꯥꯛ ꯆꯠꯄꯤꯔꯒ ꯑꯗꯩ ꯏꯆꯦꯅ ꯏꯊꯟꯇ ꯆꯠꯄ ꯅꯨꯡꯉꯥꯏꯇ꯭ꯔꯒꯁꯨ ꯑꯩꯉꯣꯟꯗ ꯑꯗꯨꯝ ꯍꯥꯏꯔꯛꯑꯣ ꯑꯗꯨꯒ ꯏꯆꯦ ꯏꯕꯥꯅꯤ ꯍꯥꯏꯅꯔꯒ ꯆꯠꯁꯦ
ꯑꯣ ꯍꯣꯏ ꯑꯁ ꯑꯗꯨꯗꯤ ꯑꯩꯁꯦ ꯈꯔ ꯊꯨꯕ ꯃꯇꯝꯗ ꯑꯝꯇ ꯆꯠꯇꯕ ꯌꯥꯗꯦ ꯃꯔꯝꯗꯤ ꯑꯩꯒꯤꯁꯦ ꯍꯧꯖꯤꯛꯁꯦ ꯃꯄꯥꯟꯁꯦ ꯂꯥꯛꯄ ꯍꯧꯔꯒ ꯃꯍꯩꯁꯦ ꯄꯥꯟꯕ ꯍꯧꯔꯦꯕ
ꯑꯥ
ꯑꯗꯨꯅ ꯍꯧꯖꯤꯛꯀꯤ ꯑ ꯄꯥꯜꯂꯤꯕ ꯖꯒꯥꯗꯨꯗꯗꯤ ꯌꯧꯁꯜꯂꯛꯇ꯭ꯔꯤꯕꯀꯣ ꯑꯗꯨꯅ ꯌꯧꯁꯤꯜꯂꯛꯇ꯭ꯔꯤꯉꯥꯏꯁꯤꯗ ꯑ ꯊꯨꯕ ꯃꯇꯝꯗ ꯑꯝꯇ ꯊꯥꯗꯣꯛꯍꯧꯗꯕ ꯌꯥꯗꯦ ꯃꯔꯝꯗꯤ ꯎꯠꯁꯤꯡꯗꯣ ꯂꯧꯔꯨꯔꯒ ꯆꯥꯏꯊꯣꯛꯇꯕ ꯌꯥꯗꯦꯕ
ꯎꯝ
ꯑꯩ ꯑꯗꯨꯗꯤ ꯄꯥꯎꯗꯣ ꯑꯃ ꯍꯥꯏꯔꯛꯑꯒꯦ ꯑꯗꯨꯒ ꯅꯪꯒ ꯈꯔ ꯑꯝꯇ ꯇꯧꯔꯒ ꯇꯧꯃꯤꯟꯅꯅꯕ ꯌꯥꯔꯦ ꯑꯗꯨꯃꯥꯏꯅ ꯇꯧꯖꯩ ꯑꯗꯨꯒ ꯑꯁ ꯇ꯭ꯔꯣꯕꯣꯠꯁꯦ ꯈꯔ ꯎꯝ ꯈꯔ ꯃꯈꯩꯗꯤ ꯍꯦꯛꯄ ꯍꯧꯔꯦꯕ ꯇꯧꯔꯤꯁꯦ
ꯑ ꯎꯝ
ꯑꯗꯣ ꯀꯩꯅꯣ ꯃꯥꯒꯤ ꯑꯩꯈꯣꯏꯒꯤ ꯀꯩ ꯍꯥꯏꯇꯥꯔꯦꯅꯦ ꯇꯤꯟꯗꯣ ꯈꯔ ꯈꯔ ꯇꯥꯕ ꯍꯧꯔꯛꯄꯅꯤꯅ ꯈꯔ ꯐꯖꯕ ꯈꯔ ꯋꯥꯠꯄꯒꯨꯝꯅ ꯃꯇꯦꯛ ꯇꯧꯁꯜꯂꯛꯄ ꯍꯥꯏꯇꯥꯔꯦ ꯃꯥꯒꯤ ꯇꯤꯟ ꯇꯥꯕ ꯖꯒꯥꯗꯣ
ꯑꯥ
ꯑꯗꯨꯒꯤ ꯑꯩꯁꯦ ꯅꯪꯉꯣꯟꯗꯁꯨ ꯍꯪꯉꯛꯏꯁꯦ ꯑꯗꯨꯒꯤꯅꯦ ꯑꯗꯣ ꯇꯣꯔꯣꯕꯣꯠꯁꯦ ꯅꯣꯏꯔꯣꯝꯗꯗꯤ ꯀꯌꯥ ꯀꯌꯥ ꯄꯤꯅꯒꯦ
ꯇꯧꯣꯔꯕꯣꯠꯁꯦ ꯏꯆꯦ ꯍꯥꯏꯕꯗꯤ ꯍꯧꯖꯤꯛꯀꯥꯟꯗꯤ ꯑꯗꯨꯝ ꯑꯅꯧꯕ ꯇꯝꯒ ꯑꯣꯏꯕꯒ
ꯎ
ꯑꯗꯒꯤ ꯄꯥꯛꯅꯁꯨ ꯄꯨꯊꯣꯛꯅꯔꯛꯇ꯭ꯔꯤꯕꯅꯤꯅ ꯇꯥꯡꯉꯦ ꯍꯥꯏꯗꯤ ꯑꯗꯨꯝ ꯌꯥꯝ ꯀꯟꯅ ꯆꯥꯎꯕ ꯅꯠꯇ꯭ꯔꯒꯁꯨ ꯄꯨꯡꯀꯛ ꯆꯥꯎꯕꯁꯦ ꯑꯩꯈꯣꯏ ꯑꯃꯃꯝꯗ ꯑꯩꯈꯣꯏ ꯆꯥꯃ ꯁꯨꯃꯥꯏꯅ ꯑꯗꯒꯤ ꯈꯤꯇꯪ ꯍꯦꯟꯅꯒ ꯆꯥꯎꯈꯔꯒꯗꯤ ꯆꯥꯝꯃꯒ ꯀꯨꯟꯊ꯭ꯔꯥ ꯅꯤꯐꯨ ꯁꯨꯃꯥꯏꯅꯒ ꯑꯗꯨꯝ ꯍꯥꯏꯅꯕ ꯃꯥꯜꯂꯦ ꯅꯍꯥꯟ ꯑꯩꯁꯨ ꯍꯥꯏꯗꯤ ꯆꯝꯐꯨꯠ ꯆꯥꯅꯕ ꯃꯆꯥ ꯑꯃꯈꯛ ꯂꯩꯔꯨꯏꯕꯀꯣ ꯑꯗꯨꯝ ꯍꯥꯏꯗꯤ ꯀꯔꯥ ꯍꯦꯟꯅ ꯆꯥꯎꯔꯨꯕ ꯅꯠꯇꯦ ꯑꯗꯣ ꯑꯗꯨꯝ ꯂꯨꯄꯥ ꯃꯔꯤꯐꯨ ꯂꯧꯍꯧꯋꯦꯕ
ꯑꯥ
ꯑꯗ ꯑꯗꯣ ꯈꯔꯗꯤ ꯇꯥꯡꯕꯖꯥꯠꯅꯤ ꯑꯗꯣ ꯇꯕꯨ ꯁꯦ ꯍꯥꯏꯗꯤ ꯆꯥꯕꯗꯁꯨ ꯑꯗꯨꯝ ꯍꯛꯆꯥꯡꯗꯁꯨ ꯐꯩꯌꯦ ꯑꯗꯒꯤ ꯑꯩꯈꯣꯏꯗꯤ ꯆꯈꯥꯎ ꯁꯣꯛꯄꯅꯤꯅ ꯆꯝꯐꯨꯠꯁꯦ ꯍꯥꯏꯗꯤ ꯅꯣꯡꯃꯗꯤ ꯌꯥꯒꯦꯔꯥ ꯌꯥꯝꯃꯣꯏꯔꯥ ꯑꯗꯨꯝ ꯇꯣꯏꯅ ꯑꯗꯨꯝ ꯆꯥꯏꯑꯌꯦꯕꯀꯣ ꯑꯗꯨꯗꯨꯅ ꯇꯣꯔꯣꯕꯣꯠꯁꯤꯗꯤ ꯊꯥꯕꯗꯁꯨ ꯌꯥꯝ ꯀꯥꯟꯅꯩ ꯆꯦꯅ ꯇꯧꯔꯤꯗꯣ ꯍꯥꯏꯗꯤ ꯆꯦꯖꯨ ꯍꯥꯏꯗꯤ ꯁꯣꯏꯗꯅꯕ ꯇꯤꯟ ꯀꯥꯡ ꯇꯥꯔꯛꯄꯗꯣ ꯑꯗꯨꯃꯥꯏꯅ ꯍꯥꯏꯗꯤ ꯌꯥꯝ ꯁꯟꯇꯣꯔꯛꯇ꯭ꯔꯤꯉꯩꯗ ꯐꯖꯅ ꯆꯦꯛꯁꯤꯟꯅ ꯑꯗꯨꯝ ꯌꯦꯡꯕꯤꯍꯧꯋ
ꯑꯗꯨꯅꯦ ꯇꯣꯔꯕꯣꯠꯁꯦ ꯑꯗꯨꯝ ꯈꯔ ꯑꯗꯨꯝ ꯇꯥꯡꯕ ꯃꯥꯜꯂꯦꯕ
ꯎꯝ ꯇꯥꯡꯉꯦ ꯇꯥꯡꯉꯦ ꯏꯆꯦ
ꯎꯝ ꯑꯗꯨꯒꯤ ꯑꯩꯅ ꯈꯔ ꯀꯥꯟꯅꯒꯗ꯭ꯔꯥ ꯍꯥꯏꯅ ꯇꯧꯔꯨꯕꯅꯦ ꯑꯗꯨꯗ ꯍꯣꯏ ꯎꯝ ꯌꯥꯝꯂꯕꯗꯤ ꯂꯛꯄꯕꯨꯗꯤ ꯅꯠꯇꯦꯕ ꯑꯗꯣ ꯑꯩ ꯌꯣꯟꯕꯕꯨꯗꯤ ꯍꯧꯔꯕꯅꯦꯕ ꯑꯗꯣ ꯑꯩ ꯑꯗꯨꯃꯥꯏꯅ ꯎꯠꯇꯣ ꯑꯝꯇ ꯂꯧꯗꯕ ꯌꯥꯗꯦ ꯍꯥꯏꯗꯤ ꯑꯩꯒꯤ ꯍꯣꯅꯖꯖꯦ ꯑ ꯂꯣꯏꯅ ꯃꯥꯡꯗꯧꯔꯤꯕꯅꯤ ꯇꯧꯔꯤꯁꯦ ꯃꯇꯝꯁꯦ ꯃꯥꯅ ꯋꯥꯅ ꯍꯣꯠꯅꯖꯔꯤꯕ ꯃꯇꯝꯁꯦ ꯇꯤꯟꯁꯤꯅ ꯂꯣꯏꯅ
ꯑꯥ ꯍꯧꯖꯤꯛꯀꯤ ꯑꯩꯅ ꯍꯥꯏꯔꯤꯗꯣ ꯑꯗꯨꯁꯨ ꯑꯗꯨꯝ ꯍꯥꯏ ꯗꯤ ꯑꯗꯨꯝ ꯐꯗꯤ ꯌꯥꯝ ꯐꯕꯅꯦ ꯑꯗꯣ ꯑꯗꯨꯝ ꯍꯥꯏꯗꯤ ꯑꯊꯨꯕꯗ ꯑꯗꯨꯝ ꯇꯧꯍꯧꯔꯁꯦꯕ ꯍꯥꯏꯗꯤ ꯊꯕꯛꯁꯦ ꯊꯤꯟꯊꯗꯕꯤꯗ꯫ ꯍꯥꯏꯗꯤ ꯃꯍꯤꯛꯇꯨꯅ ꯌꯥꯝꯅ ꯁꯟꯗꯣꯔꯛꯇ꯭ꯔꯤꯉꯩꯗ ꯏꯕꯥꯅꯤꯁꯦ ꯏꯆꯦ ꯍꯥꯏꯗꯤ ꯍꯌꯦꯡ ꯅꯨꯡꯊꯤꯟꯁꯦ ꯍꯦꯛꯇ ꯆꯠꯂꯁꯤꯔ ꯑꯍꯣꯏ ꯅꯨꯡꯁꯥ ꯈꯤꯇꯪ ꯅꯦꯝꯊꯔꯛꯄꯒꯤ ꯅꯨꯡꯁꯥ ꯈꯤꯇꯪ ꯅꯦꯝꯊꯔꯛꯄꯗꯣ ꯍꯥꯏꯗꯤ ꯏꯕꯥꯅꯤ ꯆꯠꯁꯦꯗꯣ ꯑꯗꯨꯝ ꯍꯥꯏꯗꯤ ꯕꯣꯔꯥ ꯑꯅꯤꯃꯨꯛ ꯑꯗꯨꯝ ꯅꯝꯖꯜꯂꯒ ꯑꯗꯨꯝ ꯎꯠꯅꯤꯅꯀꯣ ꯄꯦꯛꯂꯛꯄꯗ ꯑꯗꯨꯝ ꯌꯥꯅꯤ ꯅꯨꯡ ꯀꯥꯏ ꯃꯆꯥꯗꯨꯗ ꯆꯦꯕꯥꯅ ꯆꯠꯂꯒ ꯑꯗꯨꯝ ꯂꯧꯔꯨꯔꯁꯤ ꯑꯗꯨꯒ ꯑꯗꯨꯝ ꯍꯥꯏꯗꯤ ꯍꯌꯦꯡꯁꯦ ꯏꯕꯥꯅꯤ ꯎꯝ ꯅꯨꯡꯁꯥ ꯅꯦꯝꯊꯔꯛꯂ ꯀꯥꯟꯗ ꯆꯠꯂꯕꯅꯤꯅ ꯍꯜꯂꯛꯑꯒ ꯆꯥꯏꯕꯨꯗꯤ ꯑꯃꯨꯛ ꯈꯇꯪ ꯈꯨꯌꯧꯅꯔꯅꯤꯕꯀꯣ ꯑꯗꯨꯒ ꯍꯥꯡꯆꯤꯠꯀꯤ ꯑꯌꯨꯛꯁꯦ ꯁꯤꯗ ꯏꯕꯥꯅꯤ ꯆꯥꯏꯊꯣꯛꯃꯤꯟꯅꯔꯁꯦ
ꯍꯣꯏ ꯍꯣꯏ ꯌꯥꯏ ꯌꯥꯏ ꯑ ꯑꯗꯨꯅ ꯐꯔꯅꯤ ꯑꯊꯨꯕ ꯃꯇꯝꯗ ꯇꯧꯗꯕ ꯌꯥꯔꯔꯣꯏ ꯍꯥ ꯈꯪꯗꯦꯅꯦ ꯑꯩꯈꯣꯏ ꯇꯤꯟ ꯇꯥꯔꯛꯄꯁꯦ ꯌꯥꯝ ꯋꯥꯏꯅꯤ ꯃꯔꯝꯗꯤ ꯇꯤꯟꯁꯤꯅ ꯃꯥꯡꯍꯜꯂꯤꯕ ꯄꯣꯠ ꯆꯩꯁꯤꯡꯁꯦ ꯑꯩꯈꯣꯏꯅ ꯅꯨꯃꯤꯠ ꯆꯨꯞꯄ ꯑꯗꯒꯤ ꯊꯥ ꯑꯃ ꯑꯅꯤ ꯁꯨꯞꯄ ꯍꯤꯡꯒꯣꯜꯁꯤꯗ ꯍꯣꯠꯅꯖꯩ ꯃꯌꯥꯝꯁꯦ ꯂꯣꯏꯅ ꯃꯥꯡꯗꯣꯏꯅꯦꯕ
ꯃꯥꯅꯦ
ꯑꯗꯨꯅ ꯑꯊꯨꯕ ꯃꯇꯝꯗ ꯇꯧꯔꯁꯦ ꯑꯗꯨꯒ ꯇꯣꯔꯕꯣꯠꯁꯦ ꯍꯛꯆꯥꯡꯗꯁꯨ ꯌꯥꯝ ꯀꯥꯟꯅꯕ ꯄꯣꯠꯅꯤꯅ ꯑꯩꯅ ꯁꯤꯁꯦ ꯊꯥꯔꯗꯤ ꯐꯒꯗ꯭ꯔꯥ ꯍꯥꯏꯅ ꯈꯜꯂꯒ ꯇꯧꯈꯤꯕꯅꯦꯕ
ꯎꯝ ꯑꯗꯒꯤ ꯍꯥꯏꯗꯤ ꯏꯆꯦꯅ ꯍꯥꯏꯗꯤ ꯇꯤꯟ ꯈꯔ ꯇꯥꯔꯛꯑꯦꯅ ꯏꯆꯦꯅ ꯍꯥꯏꯗꯤ ꯑ ꯑꯩꯈꯣꯏ ꯍꯥꯔ ꯅꯨꯡ ꯑꯗꯒꯤ ꯇꯤꯟ ꯍꯤꯗꯥꯛ ꯀꯩꯀꯩ ꯆꯥꯏꯕꯒꯤ ꯋꯥꯈꯜꯗꯨꯒꯤ ꯃꯍꯨꯠꯇ ꯍꯥꯏꯗꯤ ꯃꯍꯧꯁꯥ ꯑꯣꯏꯕ ꯀꯔꯤ ꯂꯩꯒꯦ ꯀꯥꯏꯅꯒ ꯁꯨꯝ ꯊꯤꯕꯤꯕꯁꯦ ꯁꯤꯁꯨ ꯌꯥꯝ ꯐꯩꯌꯦ ꯍꯥꯏꯗꯤ ꯑꯇꯩ ꯀꯅꯥꯒꯨꯝꯕ ꯑꯃ ꯑꯣꯏꯔꯝꯃꯒꯗꯤ ꯈꯣꯏꯇꯤꯟ ꯇꯥꯔꯦꯅ ꯍꯦꯛꯇ ꯗꯨꯀꯥꯟꯗ ꯆꯠꯂꯒ ꯇꯤꯜꯍꯥꯠ ꯍꯤꯗꯥꯛꯁꯦ ꯍꯦꯛꯇ ꯀꯥꯞꯁꯤꯟꯗꯣꯏꯅꯤꯗꯣ ꯑꯗꯨꯅ ꯑꯃꯨꯛ ꯍꯌꯦꯡꯋꯥꯏ ꯑꯩꯈꯣꯏꯅ ꯆꯥꯔꯛꯄ ꯃꯇꯝꯗ ꯑꯩꯈꯣꯏ ꯍꯛꯆꯥꯡꯁꯤꯗ ꯍꯥꯏꯗꯤ ꯑꯁꯣꯛꯄ ꯑꯃꯥꯡꯕꯁꯦ ꯑꯃꯨꯛ ꯑꯣꯏꯔꯛꯇꯣꯏꯅꯦꯕ
ꯎꯝ ꯍꯣꯏ ꯑꯗꯨꯅꯦ ꯑꯩꯅ ꯍꯥꯏꯗꯤ ꯑ ꯑꯅꯥ ꯑꯌꯦꯛ ꯀꯤ ꯃꯤꯁꯤꯡꯅꯁꯨ ꯁꯥꯕ ꯌꯥꯕꯗ ꯑꯩꯈ ꯅꯥꯗꯕ ꯃꯤꯁꯤꯡꯅꯁꯨ ꯑꯗꯨꯝ ꯆꯥꯅꯕꯅꯤꯅ ꯐꯅꯕ ꯎ ꯄ꯭ꯔꯕꯨ ꯍꯦꯟꯅ ꯁꯣꯛꯄꯗꯣ ꯑꯣꯏꯗꯣꯏꯅꯦꯕ ꯑꯩꯈꯣꯏꯅ ꯁꯦꯟꯗꯣꯡ ꯈꯛꯇꯪꯒꯤ ꯈꯟꯕ ꯌꯥꯗꯦꯕ ꯑꯗꯨꯅ ꯑꯩꯅ ꯄꯥꯝꯖꯔꯤꯁꯦ ꯇꯤꯜ ꯍꯤꯗꯥꯛ ꯀꯩꯀꯥ ꯍꯥꯞꯇꯕꯤꯗ ꯑꯗꯨꯝ ꯍꯧꯖꯤꯛꯀꯤ ꯑꯩꯈꯣꯏꯒꯤ ꯃꯍꯧꯁꯥꯒꯤ ꯒꯤ ꯑꯣꯏꯕ ꯃꯑꯣꯡꯁꯤꯗ ꯑꯗꯨꯝ ꯁꯦꯝ ꯁꯥꯔꯒ ꯐꯍꯟꯈꯤꯕꯁꯦ ꯄꯥꯝꯖꯕ ꯍꯥꯏꯇꯥꯔꯦ ꯑꯗꯨꯅ ꯑꯗꯨꯅꯁꯨ ꯑꯩꯈꯣꯏ ꯑꯩꯈꯣꯏ ꯑꯩꯈꯣꯏ ꯏꯁꯥꯃꯛꯁꯨ ꯆꯥꯔꯤꯅꯦ ꯍꯥꯏꯕ ꯊꯥꯔꯤꯕ ꯄꯣꯠꯁꯦ ꯑꯗꯨꯅ ꯍꯛꯆꯥꯡꯗ ꯁꯣꯛꯀꯗꯕ ꯄꯣꯠꯁꯤꯡꯗꯤ ꯍꯥꯞꯅꯤꯡꯗꯦ ꯑꯗꯨꯒ ꯇꯣꯔꯕꯣꯠꯁꯦ ꯑꯗꯨꯝ ꯑꯩꯈꯣꯏ ꯆꯝꯐꯨꯠ ꯆꯥꯔꯁꯨ ꯍꯥꯎꯋꯤ ꯑꯗꯒꯤ ꯑ ꯆꯝꯊꯣꯡ ꯆꯥꯔꯁꯨ ꯑꯗꯨꯝ ꯍꯥꯎꯋꯤ ꯑꯅꯥꯕ ꯃꯤꯅꯀꯣ
ꯑꯥ ꯏꯔꯣꯝꯕꯁꯨ ꯑꯗꯨꯝ ꯍꯥꯎꯣꯏ ꯎꯝ ꯑꯗꯒꯤ ꯏꯔꯣꯝꯕ ꯍꯥꯏꯗꯤ ꯎ ꯃꯣꯔꯣꯇꯦꯛꯄꯅꯪꯒ ꯇꯧꯔꯒ ꯇꯣꯔꯣꯕꯣꯠ ꯑꯅꯧꯕ ꯏꯔꯣꯟꯕꯁꯤꯁꯨ ꯌꯥꯝ ꯍꯥꯎꯕꯅꯦ ꯑꯗꯒꯤ ꯑ ꯁꯤ ꯍꯣꯏ ꯆꯥꯕꯤꯔꯕ ꯑꯥ ꯍꯥꯏꯗꯤ ꯇꯣꯔꯣꯕꯣꯠꯁꯦ ꯏꯆꯦꯅꯁꯨ ꯍꯧꯖꯤꯛ ꯍꯥꯏꯕ ꯁꯥꯛ ꯆꯥꯕ ꯌꯥꯏ ꯍꯥꯏꯕꯁꯦ ꯃꯥꯅ ꯁꯥꯔ ꯇꯧꯕꯁꯤꯗ ꯑꯩꯈꯣꯏꯅ ꯍꯋꯥꯏꯖꯥꯔꯁꯦ ꯂꯣꯏꯁꯤꯜꯂꯛꯄꯩꯁꯤꯗ ꯍꯥꯞꯆꯤꯟꯕꯁꯦ ꯑꯁ ꯁꯤꯁꯨ ꯑꯩꯗꯤ ꯌꯥꯝ ꯄꯥꯝꯖꯩꯌꯦ ꯍꯥꯏꯗꯤ ꯑꯩꯈꯣꯏꯗ ꯁꯛꯀꯨꯁ ꯊꯣꯡꯕꯒꯨꯝꯕꯗ ꯑꯗꯒꯤ ꯁꯤꯡꯖꯨꯄꯥꯟꯒ ꯍꯋꯥꯏꯖꯥꯔꯒ ꯊꯣꯡꯕ ꯁꯤꯒꯨꯝꯕꯁꯦ ꯁꯨꯝꯕꯗꯨꯗ ꯍꯋꯥꯏꯖꯥꯔꯥ ꯊꯥꯛꯄꯗꯣ ꯑꯗꯨꯃꯥꯏꯅ ꯑꯗꯨꯝ ꯍꯥꯏꯗꯤ ꯇꯣꯔꯣꯕꯣꯠꯁꯦ ꯇꯧꯔꯒ ꯍꯋꯥꯏꯖꯥꯔ ꯊꯥꯛꯄꯁꯤꯁꯨ ꯑꯁ ꯃꯍꯥꯎꯗꯤ ꯐꯖꯅ ꯂꯩꯕꯅꯤ
ꯂꯩꯌꯦ ꯂꯩꯌꯦ ꯑꯁ ꯑꯗꯨ ꯑꯗꯨꯒꯤ ꯍꯧꯖꯤꯛꯀꯤ ꯑꯩꯈꯣꯏꯒꯤ ꯈꯣꯡ ꯀꯩꯅꯣꯒꯤ ꯇꯣꯔꯣꯕꯣꯠꯀꯤ ꯆꯥꯛ ꯆꯥꯕꯁꯦ ꯃꯇꯝꯗꯅ ꯍꯦꯟꯅ ꯍꯥꯎꯋꯦ ꯍꯥꯏꯕꯗꯤ ꯂꯤꯗ꯭ꯔꯤꯉꯩꯒꯤ ꯅꯧꯕ ꯃꯇꯝꯁꯦ
ꯃꯥꯅꯦ ꯎꯝ
ꯈꯔ ꯄꯤꯛꯏꯉꯩꯒꯤ ꯂꯤꯗ꯭ꯔꯤꯉꯩ ꯃꯔꯨ ꯑꯆꯧꯕ ꯄꯥꯟꯗ꯭ꯔꯤꯉꯩ ꯃꯇꯝꯁꯤꯅ ꯍꯥꯎ ꯍꯦꯜꯂꯦꯕ ꯑꯩꯈꯣꯏꯒꯤ ꯆꯥꯛ ꯆꯥꯕꯒꯤ ꯑꯣꯏꯅꯗꯤ ꯑꯗꯣ ꯑꯩꯈꯣꯏꯒꯤ ꯌꯨꯝ ꯊꯪꯅꯕ ꯃꯤꯁꯤꯡꯅꯁꯨ ꯑꯗꯨꯝ ꯆꯥꯛ ꯆꯥꯅꯤꯡꯉꯗꯤ ꯑꯅꯧꯕꯁꯤꯡꯗꯣ
ꯂꯩ
ꯑꯃꯅꯤ ꯂꯧ ꯑꯩꯈꯣꯏ ꯑꯗꯨꯝ ꯂꯧꯁꯨ ꯂꯧꯋꯦꯕ ꯑꯩꯈꯣꯏꯒꯤ ꯌꯨꯝꯊꯪꯅꯕꯁ ꯁꯤꯡꯅ ꯃꯣꯏ ꯆꯥꯦꯩꯅꯀꯣ ꯎꯔ ꯆꯥꯕꯁꯤꯁꯨ ꯅꯧꯔꯤꯀꯥꯟꯗꯅ ꯍꯦꯟꯅ ꯍꯥꯎꯕ ꯌꯥꯏꯌꯦ ꯃꯣꯏꯅ ꯃꯔꯨꯒ ꯂꯧꯊꯣꯛꯇꯕꯤꯗ ꯄꯨꯟꯅ ꯄꯨꯟꯅ ꯑꯗꯨꯝ ꯇꯧꯁꯟꯕ ꯌꯥꯕꯗꯣ
ꯑ ꯐꯁꯇꯣꯔꯕꯨ ꯁꯤꯗꯤ ꯍꯥꯏꯗꯤ ꯃꯥꯒꯤꯗꯤ ꯀꯥꯟꯅꯗꯕ ꯀꯩꯅꯣꯁꯦ ꯁꯤꯔꯁꯦ ꯂꯩꯇꯦ ꯍꯥꯏꯇꯥꯔꯦ ꯑꯃ ꯅꯠꯇ꯭ꯔꯒ ꯑꯃ ꯍꯥꯏꯗꯤ ꯌꯦꯟꯖꯥꯡ ꯈꯨꯗꯤꯡꯃꯛ ꯑꯗꯩ ꯃꯊꯦꯜ ꯑꯃ ꯍꯦꯛꯇ ꯇꯧꯕꯗ ꯂꯣꯏꯅ ꯍꯦꯛꯇ ꯆꯥꯟꯅꯩ ꯑꯗꯨꯝ